ꯇꯥꯔꯕꯣ ꯎꯝ ꯌꯥꯏꯐꯔꯦ ꯌꯥꯏꯐꯔꯦ ꯌꯥꯏꯐꯃꯤꯟꯅꯔꯁꯦ
ꯎꯝ ꯉꯔꯥꯡ ꯕꯣꯜ ꯌꯦꯡꯕ ꯅꯠꯇ꯭ꯔꯣ
ꯉꯔꯥꯡ ꯕꯜꯣ ꯌꯦꯡꯕ ꯇꯦꯡꯕ ꯃꯌꯥꯝ ꯉꯥꯡꯕꯗ ꯑꯗꯨꯝ ꯃꯤꯀꯥꯞ ꯑꯗꯨꯝ ꯊꯣꯛꯂꯑꯦ ꯇꯨꯝ ꯌꯥꯗꯦꯕꯨꯡ ꯄꯨꯡ ꯑꯅꯤ ꯇꯥꯔꯃꯅꯤ ꯑꯩ ꯃꯤꯀꯠ ꯑꯃ ꯑꯩ ꯇꯨꯝꯕꯗ
ꯑꯩꯟ ꯗꯤ ꯌꯦꯡ ꯌꯦꯡ ꯇꯨꯝꯗ ꯂꯩꯔꯝꯃꯦ ꯑꯁ ꯉꯔꯥꯡꯖꯦ ꯍꯦꯛꯇ ꯑꯈꯣꯏꯒꯤ ꯑꯗꯨꯕꯨ ꯑꯩꯅ ꯁꯨꯝ ꯈꯟꯖꯕꯗꯨꯗ ꯑꯗꯨꯝ ꯑꯩ ꯀꯩꯌꯝꯕꯨꯗꯤ ꯍꯥꯏꯗ‌ꯦꯀꯣ ꯃꯤꯉꯣꯟꯗ ꯑꯩꯅ ꯁꯨꯝ ꯈꯟꯖꯕꯗꯨꯅ ꯑꯗꯨꯝ ꯀꯥꯅꯤ ꯋꯥꯈꯟꯗ ꯂꯩ ꯑꯗꯨ ꯀꯥꯖꯨ ꯀꯥꯕꯋꯥꯟ
ꯗꯥꯎ ꯌꯥꯕ ꯍꯧꯔꯛꯏꯅꯦ ꯅꯪ
ꯎꯝ ꯍꯨꯝ ꯈꯪꯗꯤ ꯈꯪꯗꯦ ꯑꯗꯨꯕꯨ ꯇꯜꯂꯦ ꯑꯗꯨ ꯀꯅꯣꯗꯗꯤ ꯑꯁ ꯃꯤꯅ ꯑꯗꯨꯅ ꯀꯥꯅꯤ ꯑꯗꯨꯅ ꯀꯥꯅꯤꯅ ꯍꯥꯏꯗꯤ ꯇꯜꯂꯕ ꯍꯥꯏꯇꯥꯔꯦ ꯃꯌꯥꯝ ꯁꯨꯝ ꯍꯥꯏꯅꯕꯗꯣ ꯇꯥꯕꯗ ꯑꯗꯨꯒ ꯀꯅꯣ ꯇꯧꯔꯦ ꯉꯁꯤ ꯑꯌꯨꯛꯀꯤꯗꯤ ꯎꯝ ꯑꯩꯖꯨ ꯍꯧꯒꯠꯇ꯭ꯔꯤꯌꯦ ꯀꯅꯣ ꯇꯧꯔꯝꯃꯤꯅꯦ ꯑꯥ ꯉꯍꯥꯛ ꯂꯩꯔꯒ ꯈꯣꯏ ꯄꯨꯉꯥꯡ ꯃꯤꯅꯤꯠ ꯑꯩꯈꯣꯏꯒꯤ ꯄꯨꯡꯈꯥꯏꯃꯨꯛ ꯀꯩꯃꯨꯛ ꯂꯩꯔꯒ ꯍꯧꯒꯠꯂꯅꯤ ꯍꯧꯒꯠꯂꯕ ꯍꯧꯒꯠꯇ꯭ꯔꯤꯕ
ꯑꯩꯖꯨ ꯍꯧꯒꯠꯇ꯭ꯔꯤꯗ ꯍꯤꯞꯄꯤ ꯀꯥꯏꯗꯒꯤ ꯏꯁꯥꯖꯦ ꯎꯝ ꯂꯣꯏ ꯃꯛ ꯊꯤꯟꯗꯣꯑꯦ ꯉꯔꯥꯡ ꯀꯥ ꯀꯥ ꯇꯧꯕ ꯃꯌꯥꯝꯗꯨꯒꯤ
ꯉꯜꯂꯤꯗ ꯍꯤꯞꯈꯣꯗ ꯍꯥꯏꯕꯗꯤ ꯍꯣꯏ ꯉꯁꯤꯕꯨꯗꯤ ꯑꯗꯨꯝ ꯑꯈꯣꯏ ꯏꯁꯇꯦꯠꯀꯤ ꯑꯈꯣꯏ ꯁꯨꯇꯤꯕꯨꯗꯤ ꯑꯣꯏꯔꯝꯒꯅꯤ ꯁꯨꯇꯤ ꯑꯗꯨꯏꯖꯨ ꯁꯨꯇꯤꯗꯣ ꯉꯥꯏ ꯑꯗꯨꯝ ꯀꯅꯣ ꯇꯧꯕ ꯂꯥꯛꯇꯣꯏ ꯑꯣꯏꯔꯝꯒꯅꯤꯌꯦ ꯅꯣꯏ ꯁꯨꯇꯤꯒ ꯖꯨꯝ ꯀꯥꯡ ꯅꯨꯃꯤꯠꯀꯤ ꯁꯨꯇꯤ ꯑꯣꯏꯖꯔꯖꯨ ꯌꯨꯝ ꯀꯩ ꯁꯥꯕ ꯗꯤ ꯗꯨꯝ ꯂꯥꯛꯇꯣꯏ ꯑꯣꯏꯔꯝꯒꯅꯦꯕ ꯃꯤ ꯂꯥꯛꯑꯣꯏꯗ꯭ꯔꯣ
ꯂꯥꯛꯀꯅꯤ ꯃꯣꯏ ꯉꯔꯥꯡ ꯑꯗꯨꯝ ꯐꯔꯥꯑꯝꯃꯦ ꯂꯥꯛꯀꯦꯅ
ꯑꯣ ꯃꯣꯏꯖꯦ ꯑꯌꯨꯛ ꯑꯌꯨꯛꯇ ꯑꯌꯨꯛ ꯑꯌꯨꯛꯇ ꯂꯥꯛꯄ ꯅꯠꯇ꯭ꯔꯣ ꯅꯨꯡꯗꯤꯟꯗ ꯂꯥꯛꯇꯕꯤꯗ
ꯑꯥ ꯑꯌꯨꯛꯇ ꯂꯥꯛꯄ ꯑꯗꯨꯒ ꯅꯨꯡꯗꯤꯟꯒꯤ ꯄꯨꯡ ꯑꯃꯥ ꯑꯃꯥ ꯈꯔ ꯍꯦꯜꯂꯛꯄ ꯑꯗꯥꯏ ꯗꯨꯝ ꯍꯟꯒꯤꯕ ꯑꯌꯨꯛꯁꯨ ꯉꯟꯇꯥ ꯂꯥꯛꯑꯦ ꯃꯣꯏ ꯍꯨꯖꯤꯛ ꯂꯥꯛ ꯂꯥꯛꯄ ꯍꯧꯔꯝꯃꯅꯤ
ꯑꯣ
ꯌꯥꯝ ꯉꯟ ꯂꯥꯛꯑꯦ ꯃꯣꯏ ꯌꯥꯍꯧ ꯌꯥꯝ ꯉꯜꯂꯦꯕ
ꯎꯝ ꯑꯗꯨꯗꯤ ꯃꯣꯏ ꯂꯥꯛꯄꯒꯤ ꯀ‌ꯦꯅꯣ ꯇꯧ ꯑꯥ ꯗꯨꯗꯤ ꯃꯣꯏ ꯃꯣꯏꯅ ꯄꯨꯡ ꯑꯃꯥꯒꯤ ꯑꯗꯥꯏꯗ ꯍꯜꯂꯤꯗꯣ ꯆꯥꯛꯇꯤ ꯗꯨꯝ ꯃꯌꯨꯝꯗ ꯍꯜꯂ ꯆꯥꯔꯤ ꯑꯣꯝꯒꯅꯤ ꯅꯠꯇ꯭ꯔꯥ
ꯎꯝ ꯃꯌꯨꯝꯗ ꯍꯜꯂ ꯆꯥꯏꯅꯤ ꯈꯣꯏꯅ ꯆꯥꯛ ꯍꯥꯞꯀꯦ ꯈꯣꯠꯀꯦ ꯍꯥꯏꯕꯗ ꯃꯣꯏꯅ ꯌꯥꯗꯦ ꯑꯦꯗ ꯊꯛ ꯀꯅꯣ ꯇꯧꯔꯀꯥꯟꯗ ꯎꯝ ꯀꯩ ꯍꯥꯏꯅꯤ ꯈꯣꯏꯒꯤ ꯕꯤꯡꯒꯨꯝꯕ ꯍꯩꯕ ꯅꯨꯃꯤꯠ ꯑꯗꯨꯒꯨꯝꯕ ꯀꯩꯩꯅꯣꯗ ꯗꯣꯏꯟ ꯆꯥꯒꯦ ꯇꯩ ꯃꯇꯝꯗꯤ ꯀꯗꯧ ꯗꯣꯏꯅꯣꯅ ꯍꯥꯏꯕ
ꯎꯝ
ꯑꯗꯣ ꯃꯣꯏꯖꯦ ꯍꯌꯦꯡꯕꯨꯗꯤ ꯍꯩꯔꯅꯤ ꯚꯤꯝꯁꯦ ꯍꯌꯦ ꯍꯌꯦꯡꯗꯤ ꯆꯥꯛ ꯇꯧꯗꯧ ꯃꯥꯜꯂꯦ
ꯉꯁꯤꯒꯤ ꯑꯏꯤꯡ ꯑꯁꯥꯒꯤ ꯆꯥꯡ ꯀꯩꯅꯣꯖꯦ ꯌꯦꯡꯕꯗ ꯍꯧꯖꯤꯛ ꯐꯥꯎꯕꯒꯤ ꯑꯣꯏꯅꯗꯤ ꯀꯩꯅꯣ ꯈꯤꯇꯪ ꯅꯨꯡꯉꯥꯏꯔꯤꯌꯦ ꯈꯣꯏꯒꯤ ꯋꯦꯗꯔꯖꯦ ꯍꯥꯏꯇꯔꯦ ꯈꯣꯏꯒꯤ ꯅꯨꯡꯁꯥ ꯀꯥꯅ ꯀꯩꯅꯣ ꯂꯩꯆꯤꯜ ꯀꯕꯛ ꯀꯕꯛ ꯁꯨꯝ ꯅꯣꯡ ꯍꯥꯏꯐꯦꯠꯐꯦꯠ ꯃꯪꯂꯤ ꯃꯪꯂꯤ ꯇꯧꯔ ꯊꯣꯛꯄ ꯃꯥꯜꯂꯦ ꯉꯥꯍꯛ ꯂꯩꯒ ꯁꯦꯠ ꯂꯥꯎꯅ ꯁꯥꯔꯛꯀꯗ꯭ꯔꯥꯗꯤ ꯈꯪꯗꯦ ꯅꯨꯃꯤꯠꯁꯤ ꯅꯨꯡꯁꯥꯖꯦ
ꯈꯪꯗꯦ ꯈꯪꯗꯦ ꯀꯥꯡ ꯃꯔꯛꯁꯦ ꯑꯗꯨꯝ ꯅꯣꯡꯗꯤ ꯆꯨꯒꯟꯕꯅꯤ ꯀꯥꯡ ꯃꯅꯨꯡꯖꯦ ꯉꯁꯥꯒꯤ ꯑꯣꯏꯅ ꯑꯈꯣꯏꯅ ꯍꯦꯛ ꯈꯪꯉꯛꯄꯗꯩ ꯗꯨꯝ ꯅꯣꯡ ꯑꯗꯨꯝ ꯆꯨꯔ ꯑꯗꯨꯝ ꯂꯩꯔꯝꯃꯦꯕ ꯀꯥꯡ ꯃꯅꯨꯡꯖꯦ ꯍꯣꯏ ꯑꯗꯨꯃꯛꯅꯦ ꯇ ꯄꯨꯔꯥ ꯑꯣꯏꯅ ꯀꯩꯅꯣ ꯇꯧꯔ ꯆꯨꯕꯗꯤ ꯅꯠꯇꯕ ꯉꯥꯛꯇꯪꯒꯤ ꯑꯣꯏꯅ ꯆꯨꯕꯗꯣ ꯗꯨꯝ ꯆꯨꯕꯅꯦꯕ
ꯑꯗꯒꯤ ꯍꯥꯡꯒꯤꯕꯖꯨ ꯌꯥꯎꯔꯦ ꯅꯣꯡꯖꯦ ꯑꯗꯒꯤ ꯍꯥꯡꯕ ꯅꯠꯇꯕꯤꯗ ꯀꯩꯅꯣ ꯇꯧꯕꯖꯨ ꯌꯥꯎꯔꯦ ꯃꯣꯏꯒꯤ ꯀꯥꯡ ꯆꯤꯡꯉꯤꯉꯩꯗꯅꯦ ꯑꯁ ꯅꯣꯡ ꯌꯥꯝ ꯀꯟꯅ ꯆꯨꯔꯛꯄꯖꯨ ꯌꯥꯎꯕ ꯌꯥꯎꯒ꯭ꯔꯦ ꯑꯗꯨꯝ ꯊꯦꯡꯅꯒ꯭ꯔꯦ
ꯎꯝ ꯑꯗꯨꯅꯦ ꯑꯩꯖꯨ ꯊꯦꯡꯅꯒ꯭ꯔꯦ ꯑꯩꯅ ꯀꯥꯡ ꯀꯣꯏ ꯆꯠꯄꯗ ꯅꯣꯡ ꯆꯨꯕ ꯊꯦꯡꯅꯒ꯭ꯔꯦꯕ
ꯎꯝ
ꯑꯗꯒꯤ ꯑꯁ ꯊꯥꯏꯅ ꯒꯥꯔꯤ ꯃꯆꯥ ꯇꯧꯔꯒ ꯄꯨꯡꯆꯥ ꯆꯠꯂꯝꯃꯦ ꯍꯧꯖꯤꯛꯇꯤ ꯀꯌꯥ ꯐꯥꯎꯗ꯭ꯔꯦꯗ ꯆꯠꯅꯤꯡꯕ
ꯑꯩꯖꯨ ꯂꯥꯏꯒꯤ ꯂꯨꯛ ꯍꯧꯔꯝꯗ ꯍꯧꯒꯠꯂꯅꯤ ꯑꯗꯨꯒ ꯁꯨꯝ ꯅꯣꯏ ꯂ ꯏꯔꯨꯖꯕ ꯀꯩ ꯀꯩ ꯂꯣꯏꯔꯀꯥꯟꯗ ꯑꯩꯒꯤ ꯑꯌꯨꯛꯀꯤ ꯄꯥꯡꯊꯣꯛꯄ ꯌꯥꯕ ꯊꯕꯛ ꯂꯣꯏꯁꯤꯜꯂꯛ ꯀꯥꯟꯖꯤꯗ ꯑꯥ ꯂꯥꯏꯗ ꯂꯨꯛ ꯍꯧꯔꯝꯃꯅꯤ ꯑꯗꯨ ꯍꯦꯛ ꯂꯣꯏꯕꯒ ꯑꯈꯣꯏꯒꯤ ꯑꯣꯖꯥ ꯑꯃ ꯂꯧꯕ ꯆꯠꯂꯅꯤꯀꯣ ꯑꯣꯖꯥꯖꯦ ꯂꯧꯕ ꯆꯠꯂ ꯀꯥꯟꯖꯤꯗ ꯑꯩꯅ ꯀꯥꯡ ꯄꯨꯒꯗꯧꯔꯤꯕ ꯃꯐꯝꯖꯦ ꯁꯤꯗ ꯑꯃꯨꯛ ꯑꯥ ꯃꯣꯏꯒꯤꯖꯨ ꯎꯁꯣꯞ ꯇꯧꯗꯣꯏꯅꯦꯕ ꯑꯗꯨꯒꯤ ꯏꯁꯩ ꯆꯠꯂꯅꯤ ꯑꯗꯨ ꯍꯦꯛ ꯂꯣꯏꯕ ꯀꯥꯟꯗ ꯑꯃꯨꯛ ꯑꯈꯣꯏ ꯀꯥꯡ ꯑꯆꯧꯕꯒꯤ ꯑꯃꯨꯛ ꯆꯤꯡꯕ ꯆꯤꯡꯊꯣꯛꯄꯒꯤ ꯑꯃꯨꯛ ꯆꯠꯂꯅꯤ ꯑꯗꯨ ꯍꯦꯛ ꯂꯣꯏꯕ ꯑꯃꯨꯛ ꯍꯜꯂꯛꯑꯒ ꯅꯨꯡꯊꯤꯜꯖꯦ ꯑꯩ ꯌꯨꯝꯗ ꯄꯨꯡ ꯑꯅꯤ ꯇꯅꯤꯡ ꯇꯃꯥꯡ ꯁ꯭ꯋꯥꯏꯗ ꯍꯜꯂꯛꯑꯅꯤꯕꯀꯣ ꯑꯗꯨ ꯂꯣꯏꯔꯀꯥꯟꯗ ꯑꯃꯨꯛ ꯑꯈꯣꯏꯒꯤ ꯂꯩꯀꯥꯏꯒꯤ ꯈꯨꯜꯂꯛꯀꯤ ꯑꯃꯨꯛ ꯄꯨꯡ ꯑꯍꯨꯝ ꯈꯔ ꯍꯦꯅꯤꯡ ꯍꯦꯃꯥꯡ ꯈꯔ ꯍꯦꯜꯂꯛꯄ ꯁ꯭ꯋꯥꯏꯗ ꯑꯃꯨꯛ ꯆꯠꯂꯅꯤ ꯑꯗꯨ ꯍꯦꯛ ꯂꯣꯏꯕꯒ ꯄꯨꯔꯥ ꯂꯣꯏꯔꯅꯤ ꯅꯨꯃꯤꯠꯇꯨꯒꯤ ꯑꯣꯏꯅ ꯉꯁꯤꯖꯤꯒꯤ ꯑꯣꯏꯅ ꯑꯗꯨꯒ ꯌꯨꯝ ꯍꯣꯔꯦꯟ ꯅꯨꯃꯤꯗꯥꯡ ꯍꯜꯂꯛꯇꯣꯏꯖꯤꯅ ꯅꯨꯃꯤꯗꯥꯡꯒꯤ ꯄꯨꯡ ꯀꯅꯣꯗ ꯍꯜꯂꯛꯇꯣꯏꯕ ꯄꯨꯡ ꯇꯔꯦꯠꯇꯩꯅ ꯄꯨꯡ ꯃꯥꯄꯟꯐꯥꯎꯒꯤ ꯃꯅꯨꯡꯖꯤꯗꯗꯤ ꯇꯥꯗꯤ ꯇꯥꯔꯅꯤ ꯌꯨꯝ ꯍꯜꯂꯛꯄꯖꯦ ꯑꯩ ꯉꯁꯤꯒꯤ
ꯎꯝ ꯉꯁꯤꯗꯤ ꯑꯗꯨꯝ ꯊꯦꯡꯉꯅꯤ ꯅꯪ ꯃꯥꯄꯟ ꯑꯗꯏ ꯇꯥꯔꯅꯤꯗ ꯍꯥꯏꯕꯗꯤ ꯉꯁꯤꯗꯤ ꯑꯍꯧꯕ ꯅꯨꯃꯤꯠꯀ ꯑꯣꯏꯔꯦ
ꯎꯝ
ꯑꯗꯨꯗꯨꯅ ꯑꯗꯨꯝ ꯀꯩꯅꯣ ꯀꯩ ꯀꯩꯕ ꯊꯧꯔꯝ ꯇꯧꯔꯤꯉꯩꯗ ꯑꯗꯨꯝ ꯊꯦꯡꯗꯧ ꯃꯥꯜꯂꯦꯕ ꯃꯔꯛꯅ ꯈꯔꯗꯤ ꯐꯥꯔꯝꯒꯅꯦꯕ ꯍꯧꯕ ꯅꯨꯃꯤꯠꯇꯀ ꯑꯔꯣꯏꯕ ꯅꯨꯃꯤꯠꯀꯖꯤꯗꯤ
ꯃꯥꯅꯦ ꯋꯥ ꯋꯥꯕꯗꯤ ꯑꯍꯧꯕꯒ ꯑꯔꯣꯏꯕꯖꯤꯒꯅ ꯈꯔ ꯋꯥꯏ ꯃꯔꯛꯁꯤꯅꯗꯤ ꯈꯔ ꯐꯔꯦ ꯑꯗꯣ ꯉꯁꯤꯗꯤ ꯑꯥ ꯀꯔꯤ ꯀꯔꯤ ꯁꯨꯝ ꯊꯕꯛ ꯊꯧꯔꯝ ꯑꯃ ꯗꯤ ꯁꯨꯝ ꯆꯠꯀꯦ ꯈꯣꯠꯀꯦ ꯈꯟꯕ ꯁꯨꯝ ꯄ꯭ꯂꯥꯟ ꯅꯨꯡ ꯀꯩ ꯀꯩ ꯂꯩꯔꯒꯦ ꯉꯁꯤꯒꯤ
ꯀꯔꯤ ꯊꯣꯏꯗꯣꯛꯄ ꯀꯩꯁꯨ ꯂꯩꯇꯦꯗ ꯆꯠꯄꯒꯤꯗꯤ ꯑꯗꯨꯒ ꯎꯝ ꯀꯩꯍꯥꯏꯅꯤ ꯀꯥꯡ ꯍꯧꯕ ꯅꯨꯃꯤꯠꯅꯤꯅ ꯀꯩꯅꯣꯝꯃ ꯈꯣꯏꯒꯤ ꯈꯦꯆꯤꯒꯨꯝꯕ ꯀꯩꯒꯨꯝꯕ ꯆꯥꯅꯤꯡꯕꯒꯤ ꯀꯩꯅꯣꯝꯗꯤ ꯐꯥꯎꯋꯦ ꯆꯠꯄꯒꯤ ꯀꯦꯝ ꯐꯥꯎꯗꯦ ꯆꯥꯅꯤꯡꯕꯒꯤ ꯑꯣꯏꯅ ꯐꯥꯎꯋꯦ
ꯎꯝ ꯑꯗꯒꯤ ꯃꯥ ꯈꯦꯁꯤ ꯍꯥꯏꯔꯒ ꯀꯩꯅꯣꯗꯣ ꯅꯤꯡꯖꯪꯉꯦ ꯑꯩꯈꯣꯏꯒꯤ ꯄ꯭ꯂꯥꯎꯗꯅꯦ ꯑꯩꯈꯣꯏ ꯆꯥꯅꯕ ꯄ꯭ꯂꯥꯎꯗꯣ ꯄ꯭ꯂꯥꯎꯗꯣ ꯃꯈꯜ ꯑꯅꯤ ꯂꯩꯗꯅ ꯑꯩꯈꯣꯏꯒꯤ ꯃꯆꯨ ꯑꯗꯨꯝ ꯈꯔ ꯈꯦꯖꯤꯒꯤ ꯇꯥꯏꯞꯇ ꯃꯆꯨ ꯊꯥꯛꯑꯒ ꯇꯧꯕ ꯄ꯭ꯂꯥꯎ ꯑꯃꯒ ꯑꯗꯩ ꯆꯦꯡ ꯑꯗꯨꯝ ꯉ ꯆꯝꯅ ꯉꯧꯅ ꯐ ꯑꯉꯧꯕ ꯃꯆꯨꯗ ꯄ꯭ꯂꯥꯎ ꯇꯧꯕꯗꯣ ꯃꯁꯥꯒꯤ ꯃꯆꯨ ꯀꯌꯥ ꯍꯥꯞꯇꯕꯤꯗ ꯃꯍꯥꯎꯗꯤ ꯑꯗꯨꯝ ꯂꯣꯏꯃꯛ ꯇꯤ ꯃꯥꯟꯗꯤ ꯃꯥꯟꯅꯩ ꯑꯗꯨꯗꯨꯅ ꯁꯨꯝ ꯀꯔꯝꯕ ꯆꯥꯅꯤꯡꯉꯦ ꯏꯁꯥꯒꯤ ꯃꯣꯠꯇ
ꯑꯗꯨꯝ ꯄ꯭ꯂꯥꯎ ꯍꯥꯏꯁꯤꯃꯛꯇꯕꯨ ꯑꯗꯨꯝ ꯑꯩꯈꯣꯏꯅ ꯈꯪꯉꯛꯄꯗꯗꯤ ꯃꯆꯨ ꯑꯗꯨꯝ ꯌꯥꯎꯔ ꯂꯩꯔꯝꯃꯤꯗꯅꯀꯣ
ꯎꯝ
ꯑꯗꯨꯅ ꯑꯗꯨꯅꯗꯤ ꯍꯦꯟꯅ ꯍꯥꯎꯗꯧ ꯃꯥꯟꯕꯗꯣ ꯌꯦꯡꯕꯗ ꯑꯝꯍꯥ ꯑꯝꯍꯥꯗꯤ ꯑꯝꯍꯥꯅꯦ ꯃꯍ ꯍꯥꯎꯕꯒꯤꯕꯨꯗꯤ ꯃꯆꯨ ꯈꯛꯇ ꯃꯆꯨꯗꯨ ꯈꯛꯇꯒꯤꯅꯦꯕ ꯈꯦꯠꯅꯕ ꯍꯥꯏꯁꯦ ꯑꯗꯨꯁꯨ ꯃꯆꯨ ꯌꯥꯎꯕꯗꯨꯅꯗꯤ ꯑꯗꯨꯝ ꯄꯥꯝꯃꯦꯗ
ꯎꯝ
ꯅꯪꯅ ꯀꯔꯝꯕ ꯆꯥꯅꯤꯡꯉꯤꯕ
ꯑꯩꯗꯤ ꯀꯩꯅꯣ ꯇꯧꯋꯦ ꯑꯅꯤꯃꯛ ꯑꯗꯨꯝ ꯆꯥꯏ ꯇꯧꯕꯇꯕꯨ ꯑꯗꯣ ꯍꯧꯖꯤꯛ ꯀꯥꯟꯁꯤꯗꯤ ꯃꯔꯨ ꯑꯣꯏꯅ ꯑꯩꯈꯣꯏꯒꯤ ꯃꯆꯨ ꯀꯌꯥ ꯍꯥꯞꯇꯕꯤꯗꯣ ꯑꯗꯨꯝꯕ ꯇꯧꯕꯁꯦ ꯌꯥꯝ ꯆꯠꯁꯨ ꯆꯠꯅꯔꯦꯗꯅꯀꯣ ꯑꯗꯨꯅ ꯁꯨꯝ ꯆꯥꯒꯤꯕꯩꯔꯥ ꯈꯪꯗꯦ ꯇꯣꯏꯔꯛꯄꯩꯔ ꯈꯪꯗꯦ ꯑꯩꯗꯤ ꯋꯥꯈꯟꯗ ꯑꯗꯨꯅꯕꯨ ꯍꯥꯎꯕꯣꯏ ꯅꯤꯡꯉꯦꯗꯤ ꯑꯗꯨ ꯆꯞꯄꯨꯗꯤ ꯃꯥꯟꯅꯔꯤ ꯄꯣꯠꯅꯤꯗ ꯀꯩꯁꯨ ꯈꯦꯠꯅꯕ ꯅꯠꯇꯦ
ꯃꯥꯅꯤ ꯃꯆꯨꯗꯨ ꯈꯛꯇꯒꯤꯅꯤꯗ
ꯎꯝ ꯃꯥꯥꯟꯅꯦ
ꯎꯝ ꯄ꯭ꯂꯥꯎꯁꯨ ꯍꯥꯎꯗꯤ ꯌꯥꯝ ꯍꯥꯎꯋꯦꯗꯨ ꯃꯥꯏ ꯊꯥꯎ ꯌꯥꯝ ꯆꯨꯞꯄꯗꯨ ꯇꯟꯕ ꯑꯗꯨ ꯑꯃꯔꯣꯝꯗ ꯈꯦꯖꯤꯅꯗꯤ ꯑꯃꯨꯛ ꯐꯩꯌꯦꯕ ꯑꯁ ꯑꯩꯈꯣꯏꯁꯨ ꯉꯥꯟ ꯈꯦꯖꯤ ꯍꯧꯔꯤꯅꯦ ꯇꯧꯔꯒ ꯄꯂꯥ꯭ꯎꯒꯤ ꯇꯥꯏꯞꯇ ꯄꯨꯊꯣꯔꯛꯑꯦ ꯊꯥꯎ ꯃꯨꯛꯇ ꯑꯩꯅ ꯆꯥꯅꯤꯡꯗꯦꯅ
ꯑꯗꯨꯗꯣ ꯊꯥꯎ ꯈꯔ ꯍꯦꯜꯂꯝꯃꯅꯤꯌꯦ ꯑꯗꯨꯒ ꯈꯦꯆꯤꯒꯤ ꯑꯁꯦꯡꯕꯗꯤ ꯑꯗꯨꯝ ꯆꯥꯛ ꯊꯣꯡꯕ ꯆꯞ ꯃꯥꯟꯅꯅ ꯊꯣꯡꯗꯣꯏꯅꯦꯕ ꯍꯥꯏꯕꯗꯤ ꯊꯥꯎ ꯅꯨꯡ ꯒꯤꯅꯨꯡ ꯀꯦꯝꯇ ꯌꯥꯎꯗꯕꯤꯗ ꯑꯁꯦꯡꯕꯗ ꯗꯤ ꯑꯗꯨꯒ ꯄꯨꯔꯥ ꯂꯣꯏꯔꯀꯥꯟꯗꯅꯦ ꯊꯤꯗꯣꯛꯑ ꯃꯇꯨꯡꯗ ꯃꯣꯔꯣꯛ ꯑꯃꯨꯛ ꯑꯩꯈꯣꯏꯒꯤ ꯊꯥꯎ ꯑ ꯀꯩ ꯑ ꯃꯔꯣꯏꯒ ꯃꯣꯔꯣꯛꯒ ꯀꯥꯈꯤꯕꯗꯨꯒ ꯑꯗꯒꯤ ꯘꯤ ꯈꯔꯒ ꯇꯧꯔ ꯇꯣꯠꯇꯣꯏꯅꯦꯕ ꯈꯦꯆꯤꯗꯨ ꯌꯥꯝꯗꯕꯅꯤꯅ ꯌꯥꯎꯔꯤ ꯌꯥꯎꯔꯤ ꯂꯣꯏ ꯑꯗꯨꯝ ꯁꯨ ꯌꯥꯎꯑꯣꯟ ꯁꯨꯅꯕ ꯑꯗꯨꯃꯥꯏꯅ ꯇꯧꯕ ꯑꯗꯨꯅꯤ ꯍꯥꯎꯕꯅꯦ ꯑꯗꯨꯒ ꯑꯈꯣꯏꯒꯤ ꯆꯥꯛ ꯊꯣꯡꯕꯗ ꯘꯤꯁꯨ ꯍꯥꯞꯆꯟ ꯑꯗꯒꯤ ꯍꯦꯟꯅ ꯇ꯭ꯔꯒꯅ ꯍꯥꯟꯅ ꯊꯥꯎ ꯈꯔ ꯁꯣꯛ ꯇꯧꯁꯜꯂꯒ ꯏꯁꯤꯡ ꯗꯒ ꯑꯗꯒꯤ ꯆꯦꯡ ꯍꯥꯞꯆꯜꯂ ꯊꯣꯡꯈꯤꯕꯗꯣ ꯑꯗꯨꯗꯤ ꯑꯗꯨꯝ ꯈꯦꯆꯤꯕꯨꯗꯤ ꯌꯥꯕꯗꯤ ꯌꯥꯏꯕ ꯈꯦꯆꯤ ꯑꯣꯏꯔꯒꯁꯨ ꯄ꯭ꯂꯥꯎ ꯆꯪꯒꯦ ꯄ꯭ꯂꯥꯎ ꯈ ꯃꯥꯟꯒꯦ ꯃꯥꯟꯒꯦ ꯇꯧꯕꯅꯦ ꯍꯥꯏꯕ
ꯃꯥꯅꯦ
ꯑꯁꯦꯡꯕꯒꯤꯗꯤꯅꯦ ꯑꯩꯈꯣꯏ ꯀꯩꯅꯣ ꯇꯧꯕ ꯑꯩꯈꯣꯏꯒꯤ ꯑ ꯍꯥꯞꯅꯤꯡꯕ ꯍꯋꯥꯏ ꯀꯥꯡꯇꯛ ꯑꯣꯏꯔꯣ ꯑꯗꯒꯤ ꯎꯔꯣꯟ ꯈꯤꯇꯪ ꯑꯣꯏꯔꯣ ꯃꯨꯛ ꯍꯥꯏꯕ꯭ꯔ ꯃꯨꯁꯣꯔꯤ ꯍꯥꯏꯕ꯭ꯔ ꯑꯗꯨꯃꯥꯏꯅ ꯃꯤꯛꯁꯦ ꯈꯤꯇꯪ ꯈꯤꯇꯪ ꯍꯥꯞꯄꯦꯗꯅ ꯑꯗꯨꯒ ꯍꯥꯞꯇꯧꯔꯤꯕ ꯑꯗꯨꯒꯤ ꯃꯍꯤꯒ ꯆꯥꯟꯅꯅ ꯍꯥꯞꯄꯛꯄ ꯀꯥꯟꯗ ꯃꯔꯣꯏ ꯃꯄꯥꯡ ꯑꯗꯒꯤ ꯃꯣꯔꯣꯛ ꯇꯪꯈꯥꯏ ꯍꯥꯞꯄ ꯀꯥꯟꯗ ꯆꯦꯡꯗꯨ ꯈꯛ ꯍꯥꯞꯄꯒ ꯑꯗꯨꯝ ꯑꯣꯈꯥꯏꯔꯒ ꯆꯥꯡ ꯆꯞ ꯆꯥꯅ ꯑꯗꯨꯝ ꯆꯥꯛ ꯊꯣꯡꯕꯗꯧ ꯊꯣꯡꯒꯗꯧꯅꯦ ꯍꯥꯏꯕ ꯑꯁꯦꯡꯕꯩ ꯑꯗꯨ ꯂꯣꯏꯔꯒ ꯇꯧꯒꯗꯧꯅꯦ ꯍꯥꯏꯕ
ꯎꯝ
ꯑꯗꯣ ꯃꯤ ꯃꯤ ꯋꯥꯈꯜ ꯂꯣꯟꯅꯤ ꯈꯪꯗꯦ ꯑꯩꯗꯤ ꯊꯥꯏꯅ ꯀꯩꯅꯣꯒ ꯌꯥꯝ ꯇꯧꯋꯦ ꯑꯩ ꯆꯍꯤ ꯑꯅꯤ ꯍꯨꯝꯒꯤ ꯃꯃꯥꯡꯗꯒꯗꯤ ꯑꯈꯣꯏꯒꯤ ꯍ‌ꯦꯛ ꯃꯤ ꯏꯃꯥꯟꯅꯕ ꯂꯥꯛꯀꯦ ꯀꯥ ꯍꯥꯏꯔꯒ ꯃꯋ‌ꯣꯡ ꯃꯥꯟꯗꯅ ꯈꯨꯗꯛꯇ ꯂꯥꯛꯁꯜꯂꯛꯀꯦ ꯇꯧꯕ ꯌꯥꯎꯋꯦ ꯑꯩꯅ ꯐꯔꯦ ꯐꯔꯦ ꯑꯩꯁꯦ ꯀꯥꯡꯒꯤ ꯏꯁꯩ ꯁꯛꯄꯁꯨ ꯆꯠ ꯇꯨꯢꯅꯦ ꯑꯗꯣ ꯂꯥꯛꯇꯣꯏ ꯇꯥꯔꯗꯤ ꯈꯔ ꯉꯟꯅ ꯂꯥꯛꯑꯣꯒ ꯍꯥꯏꯔꯒꯅꯦ ꯁꯨꯝ ꯑꯈꯣꯏꯒꯤ ꯀꯣꯟ ꯀꯣꯟ ꯃꯆꯥ ꯀꯣꯔꯐꯨ ꯃꯆꯥꯗ ꯍꯧꯕꯗ‌ꯣ ꯍꯧꯗꯕꯤꯗ ꯔꯥꯏꯁ ꯀꯨꯀꯔꯗꯒ ꯈ‌ꯦꯆꯤꯒ ꯍꯧꯋꯤ ꯀꯩꯅꯣ ꯔꯥꯏꯁ ꯀꯨꯀꯔꯗ ꯈꯦꯆꯤ ꯍꯧꯕ ꯌꯥꯕꯅꯤ ꯗꯨꯝ
ꯌꯥꯏꯌꯦ ꯈꯣꯏꯁꯨ ꯈ‌ꯣꯏꯗꯤ ꯔꯥꯁꯀꯨꯀꯔꯗ ꯍꯧꯋꯦꯕ ꯃꯃꯥꯡꯗ ꯍꯧꯕꯗꯁꯨ ꯃꯃꯥꯡ ꯍꯥꯏꯕꯗꯤ ꯁꯨꯝ ꯑ ꯀꯥꯡ ꯂꯛꯇ꯭ꯔꯤꯉ ꯀꯥꯡ ꯌꯧꯗ꯭ꯔꯤꯉꯩ ꯃꯃꯥꯡꯗ ꯈꯣꯏ ꯑꯗꯨꯝ ꯃꯔꯛꯇ ꯆꯥꯅꯤꯡꯕ ꯃꯇꯥꯡ ꯌꯥꯎꯔꯛꯄꯗꯣ ꯑꯗꯨꯅ ꯑꯗꯨꯝ ꯈꯣꯏꯁꯨ ꯀ ꯑ ꯀꯩꯅ‌ꯣꯗ ꯔꯥꯏꯁ ꯀꯨꯀꯔ ꯗꯨꯝ ꯇꯧꯔ ꯍꯧꯋꯦꯕ ꯌꯥꯏꯑꯕ ꯇꯧꯗꯦꯕ ꯑꯗꯨꯁꯨ ꯑꯗꯨꯝ ꯍꯥꯎꯋꯦꯕ
ꯑꯗꯒꯤ ꯀꯩꯅꯣ ꯇꯧꯕꯗꯤ ꯌꯥꯎꯗ꯭ꯔꯥ ꯈꯣꯏꯒꯤ ꯀꯩꯅꯣ ꯑ ꯎꯁꯣꯏꯗꯣ ꯁꯣꯏꯗ‌ꯣ ꯌꯥꯝ ꯃꯔꯥꯡ ꯀꯥꯏꯅ ꯂꯩꯔꯦꯅ ꯈꯜꯂꯁꯦꯕꯀꯣ ꯁꯨꯝ ꯎꯇꯤꯒꯨꯝꯕꯁꯦ ꯈꯔꯇꯣꯏꯅ ꯆꯥꯔꯛꯄꯁꯤꯁꯨ ꯁꯨꯝ ꯇꯣꯏꯅ ꯆꯥꯁꯤꯜꯂꯁꯨ ꯀꯩꯁꯨ ꯆꯥꯅꯤꯡꯗꯦꯗꯅ ꯑꯗꯨꯝ ꯑꯅꯤꯔꯛ ꯑꯍꯨꯝꯂꯛ ꯑꯗꯨꯗ ꯑꯈꯣꯏꯗꯤ ꯑꯗꯨꯃꯥꯏꯅ ꯎꯁꯣꯏꯖ‌ꯦ ꯆꯥꯔꯅꯤ ꯑꯗꯨꯒ ꯎꯁꯣꯏꯖ‌ꯦ ꯃꯔꯥꯡ ꯀꯥꯏꯅ ꯂꯩꯇꯗꯤꯅꯦ ꯁꯣꯏꯗꯣꯛꯑꯒ ꯅꯣꯡ ꯅꯤꯅꯤ ꯑꯗꯨꯝ ꯇꯤꯡꯉ ꯊꯝꯃꯦꯕ ꯏꯁꯤꯡꯗ ꯐꯖꯅ ꯑꯗꯨꯝ ꯂꯦꯡꯗꯕꯤꯗ ꯑꯗꯨꯒ ꯑꯗꯨꯝ ꯏꯔꯣꯝꯕꯒ ꯆꯥꯕ ꯅꯣꯏ ꯇꯧꯗꯕ꯭ꯔꯥ ꯑꯗꯨꯃꯥꯏꯅ ꯇꯧꯕ꯭ꯔꯥ
ꯇꯧꯋꯤ ꯇꯤꯡꯊꯣꯛꯑꯒ ꯇꯧꯕꯗꯣ ꯀꯥꯡꯁ‌ꯣꯏ ꯑꯝ ꯆꯥꯏꯕ ꯏꯔꯣꯝꯕꯗꯤ ꯅꯠꯇꯕ
ꯑꯗꯨꯁꯨ ꯍꯥꯎꯕꯅꯦ
ꯍꯥꯎꯋꯦ ꯎꯁꯣꯏꯗꯤ ꯀꯪꯁꯨꯅ ꯍꯦꯟꯅ ꯍꯥꯎꯋꯤꯗ ꯑꯩꯗꯤ
ꯀꯅꯥꯅꯕꯨ ꯍꯧꯗꯣꯛꯄꯤꯔꯝꯃꯤꯅꯣ ꯈꯪꯗꯦ ꯆꯥꯕ ꯌꯥꯕ ꯄꯣꯠꯅꯦꯖꯦ ꯑꯍꯥꯜ ꯂꯃꯥꯟ ꯈꯣꯏꯒꯤ ꯑꯍꯥꯜ ꯂꯃꯟ ꯍꯥꯛꯇꯛ ꯁꯤ ꯂꯩꯔꯝꯃꯕꯅꯤꯀꯣ ꯍꯥꯏꯗꯤ ꯋꯥ ꯌꯥꯝ ꯁꯦꯡꯅ ꯍꯥꯏꯔꯒꯗꯤ ꯋꯥꯒꯤ ꯀꯩꯅꯣꯗꯨꯅꯦꯕ ꯃꯇꯣꯟꯅꯦꯕ ꯑꯅꯧꯕꯗꯣ
ꯎꯝ
ꯃꯔꯨꯒ ꯌꯥꯎ
ꯗꯨꯅꯤ ꯍꯥꯏꯖꯦ ꯋꯥꯀꯥꯛ ꯑꯃꯁꯨ ꯂꯩꯗꯨꯗꯤ ꯀꯩꯕ ꯃꯃꯤꯡꯗꯣ ꯀꯥꯎꯕꯨ ꯀꯥꯎꯔꯦ ꯂꯥꯏꯋꯥ
ꯂꯩꯋꯥ ꯑꯥꯎ ꯂꯩꯋꯥꯖꯤ ꯀꯩꯅꯣ ꯇꯧꯋꯦ ꯍꯥꯏꯌꯦ ꯈꯣꯏꯒꯤ ꯋꯥ ꯑꯍꯧꯕꯗꯣ ꯑꯗꯨꯒꯤ ꯃꯇꯣꯟꯅꯦ ꯍꯥꯏꯌꯦ ꯋꯥꯁꯦ ꯄꯥꯏꯔꯒ ꯇꯥꯛ ꯇꯥꯛ ꯅꯣꯝꯕꯗꯅꯦ ꯃꯇꯣꯟꯁꯦ ꯇꯦꯛꯑ ꯇꯦꯛꯑ ꯀꯦꯜꯂꯛꯑꯦ ꯍꯥꯏꯕ ꯑꯗꯨꯗꯨ ꯍꯥꯏꯕ ꯂꯩꯋꯥꯥ ꯑꯣꯏꯔꯛꯏꯁꯦ ꯃꯥꯒꯤ ꯃꯇꯣꯟ ꯊꯪꯕ ꯁꯔꯨꯛꯁꯦ ꯑꯗꯨꯝ
ꯃꯥꯖꯦ ꯀꯩꯅꯣꯅꯤꯗ ꯃꯣꯏꯒꯤ ꯋꯥ ꯃꯈꯟ ꯑꯃꯅꯦ ꯑꯝ ꯍꯣꯏ ꯍꯣꯏ
ꯍꯣꯏ ꯑꯩꯖꯨ ꯍꯧꯒꯠꯂꯒꯦꯀꯣ ꯑꯗꯨꯗꯤ ꯊꯝꯃꯒꯦ
ꯎꯝ